ꯇꯥꯕ꯭ꯔꯣ ꯆꯥꯛ ꯆꯥꯔꯦ ꯍꯣꯏ ꯅꯪꯗꯤ ꯆꯥꯔꯕ꯭ꯔꯣ
ꯑꯩ ꯆꯥꯅꯤꯡꯗꯗꯅ ꯆꯥꯗ꯭ꯔꯤ ꯆꯥꯕꯗꯨ ꯆꯥꯔꯅꯤ
ꯑꯣꯥ
ꯅꯨꯡꯊꯤꯟꯗ ꯌꯦꯟ ꯊꯣꯡꯉꯦ ꯑꯗꯨꯒ ꯀꯥꯡꯁꯣꯏ ꯑꯃꯒ ꯊꯣꯡꯉꯦ
ꯑꯣ ꯀꯔꯤ ꯀꯥꯡꯁꯣꯏ ꯊꯧꯕ꯭ꯔꯣ
ꯍꯋꯥꯏ ꯀꯥꯂꯟꯗ꯭ꯔꯤ ꯀꯥꯡꯁꯣꯏ ꯊꯣꯡꯉꯦ ꯅꯣꯏ ꯀꯩ ꯏꯟꯖꯥꯡ ꯆꯥꯔꯒꯦ
ꯑꯩꯈꯣꯏ ꯉꯁꯤ ꯗꯥꯜ ꯆꯥꯏ ꯑꯗꯨꯒ ꯏꯔꯣꯝꯕ ꯑꯃꯁꯨ ꯇꯧꯕ
ꯑꯣ ꯍꯤꯟꯖꯥꯡ ꯃꯊꯦꯜ ꯃꯊꯦꯜ ꯑ
ꯑ ꯑꯗꯨꯒ ꯑꯂꯨ ꯍꯣꯏ ꯌꯥꯝ ꯍꯥꯎꯅꯆꯥꯥꯏ ꯌꯥꯝ ꯍꯥꯎꯋꯦꯗ ꯍꯣꯏ
ꯑ
ꯀꯔꯤ ꯀꯔꯤ ꯇꯧꯔꯒ ꯂꯩꯕ꯭ꯔꯣ ꯅꯪꯗꯤ ꯆꯥꯛꯁꯨ ꯆꯥꯗ꯭ꯔꯒ
ꯆꯥꯛ ꯆꯥꯅꯤꯡꯗꯦ ꯁꯨꯝ ꯎꯝ
ꯑ ꯍꯜꯂꯣ ꯑꯗꯨ ꯑꯩꯈꯣꯏꯅ